ꯑꯧ
ꯇꯥꯔꯕꯥ
ꯇꯥꯔꯦ
ꯑ ꯅꯪ ꯅꯈꯣꯟꯗꯤ ꯌꯥꯝ ꯀꯜꯂꯤꯅꯦ
ꯀꯟꯕꯅꯦ ꯑꯩꯗꯤ ꯀꯩꯅꯣ ꯂꯩꯌꯦꯕꯀꯣ ꯄꯋꯥꯔ ꯂꯩꯕ ꯑꯗꯨꯒꯤ
ꯅꯪ ꯅꯪꯒꯤꯖꯨ ꯐꯖꯅ ꯇꯥꯔꯦꯗ ꯍꯧꯖꯤꯛ ꯉꯁꯥꯏꯗꯧꯅ ꯇꯧꯗ꯭ꯔꯦ
ꯎꯝ ꯑꯩꯔ ꯑꯩ ꯊꯕꯛ ꯈꯔ ꯇꯧꯁꯟꯕ
ꯅꯣꯡ ꯆꯨꯕꯗꯨꯗ ꯍꯦꯟꯅ ꯅꯨꯡꯉꯥꯏꯕꯩ ꯑꯣꯏꯔꯝꯒꯅꯤ ꯕꯣꯜꯖꯦ ꯑꯁ ꯅꯣꯡ ꯆꯨꯔꯦ ꯀꯔꯤ
ꯑꯁꯣꯝ ꯔꯣꯝꯗꯗꯤ ꯅꯣꯡ ꯀꯟꯅ ꯆꯨꯏ ꯍꯥꯏꯌꯦ ꯅꯣꯏꯔꯣꯝꯗꯗꯤ ꯅꯣꯡ ꯆꯨꯗ꯭ꯔꯣ
ꯆꯨꯌꯦ ꯍꯧꯖꯤꯛ ꯆꯨꯔꯤ ꯀꯟꯅ ꯆꯨꯗꯦ ꯍꯧꯖꯤꯛ ꯉꯥꯍꯥꯛ ꯃꯃꯥꯡꯗ ꯀꯟꯅ ꯆꯨꯔꯝꯕꯅꯦ ꯍꯧꯖꯤꯛ ꯈꯔ ꯏꯪ ꯏꯪꯈ꯭ꯔꯦ ꯇꯞꯈ꯭ꯔꯦ
ꯑꯦ ꯅꯣꯏ ꯑ ꯄꯣꯠꯆꯩ ꯂꯩꯕꯒ ꯊꯣꯛꯇ꯭ꯔꯣ ꯍꯥꯏꯗꯤ ꯄꯣꯠꯆꯩ ꯂꯩꯕ ꯎꯝ ꯆꯠꯇ꯭ꯔꯣ
ꯄꯣꯠ ꯆꯩ ꯂꯩꯕ ꯆꯠꯇ꯭ꯔꯦ ꯄꯩꯁꯥ ꯂꯩꯇꯕꯅꯤꯅ ꯄꯩꯁꯥ ꯆꯪꯕꯅꯤꯅ ꯄꯣꯠ ꯆꯩ ꯂꯩꯕ ꯀꯥꯟꯗ
ꯄꯩꯁꯥ ꯀꯩꯅꯣ ꯚꯤꯁꯥꯜꯗ ꯀꯣꯏꯔꯨꯁꯤꯔꯥꯅ ꯈꯟꯕꯅꯦ
ꯄꯩꯁꯥꯁꯦ ꯂꯩꯇ꯭ꯔꯦ ꯚꯤꯁꯥꯜꯗ ꯆꯠꯂꯒ ꯕꯤꯁꯥꯜꯗ ꯆꯠꯂꯒ ꯕꯤꯚꯤꯁꯥꯜ ꯍꯥꯟꯅꯒꯤꯗꯣ ꯑꯃꯨꯛ ꯍꯥꯡꯈ꯭ꯔꯕꯅꯦꯕꯀꯣ ꯃꯣꯏꯗꯤ ꯆꯥꯎꯕꯅꯤꯅ ꯅꯨꯡꯉꯥꯏꯌꯦꯕ
ꯎꯝ ꯖꯨꯗꯤꯑꯣꯒꯨꯝꯕꯗꯤ ꯄꯣꯠꯆ ꯆꯩ ꯑꯅꯧ ꯑꯅꯧꯕ ꯂꯥꯛꯄ꯭ꯔꯣ
ꯃꯣꯏꯗꯤ ꯄꯣꯠ ꯆꯩ ꯑꯗꯨ ꯅꯨꯡꯉꯥꯏꯇ꯭ꯔꯦ ꯍꯥꯏ ꯀꯩꯅꯣꯒꯤꯗꯣ ꯑꯗꯨꯒꯤꯗꯣ ꯍꯥꯟꯅ ꯄꯣꯠꯁꯨ ꯇꯥꯡꯉꯦ ꯑꯗꯨꯒ ꯄꯣꯠꯁꯨ ꯐꯠꯇꯦ ꯍꯥꯏꯌꯦꯕꯀꯣ ꯑꯗꯨꯒꯤ ꯔꯨꯗꯤꯑꯣꯁꯨ ꯀꯩꯅꯣ ꯑꯣꯏꯈꯔꯦ ꯁꯤꯔꯗ ꯄꯨ ꯃꯥꯜꯂꯦꯕꯣ ꯑꯩꯗꯤ ꯆꯠꯅꯗ꯭ꯔꯦꯕ ꯍꯥꯟꯅ ꯀꯩꯅꯣꯗꯨꯒ ꯖꯥꯥꯠ ꯖꯥꯠ ꯂꯩꯔꯦꯗ ꯍꯧꯖꯤꯛꯄꯨꯗꯤ ꯑꯗꯨꯗꯕꯤꯚꯤꯁꯥꯜꯗ ꯆꯠꯂꯒ ꯋꯥꯛꯀꯤꯡ ꯆꯠꯅꯕꯅ ꯇꯤ ꯁꯥꯔꯠ ꯂꯧꯔꯨꯁꯤꯔꯅ ꯈꯜꯂꯤ ꯍꯨꯝ ꯍꯨꯝ
ꯑ ꯑꯩ ꯊꯣꯛꯄꯗ ꯀꯣꯠ ꯂꯩꯊꯣꯛꯄꯤꯔꯒꯦ ꯄꯩꯁꯥ ꯊꯥꯔꯛꯈ꯭ꯔꯣꯅꯦ
ꯀꯌꯥ ꯀꯌꯥ ꯅꯣ
ꯑ ꯋꯤꯟꯇꯔ ꯋꯤꯟꯇꯔ ꯀꯣꯠꯀꯨꯝꯕꯗꯤ ꯑꯗꯨꯒꯨꯝꯕ ꯄꯥꯝꯕ꯭ꯔꯥ ꯅꯠꯇ꯭ꯔ ꯐꯣꯔꯃꯦꯂꯤꯇꯤꯒꯤ ꯄꯥꯔꯕ꯭ꯔꯥ ꯃꯈꯜ ꯃꯈꯜꯒꯤ ꯌꯣꯟꯃꯦ
ꯐꯣꯔꯃꯦꯜꯒꯤ ꯄꯥꯝꯃꯦ ꯀꯌꯥ ꯀꯌꯥ ꯇꯧꯅꯒꯦ ꯑꯗꯨꯗ
ꯑ ꯁꯤꯗꯅꯦ ꯆꯥꯇ꯭ꯔꯨꯛ ꯐꯥꯎ ꯃꯅꯨꯡꯗ ꯐꯪꯉꯦ
ꯆꯥꯇ꯭ꯔꯨꯛ
ꯎꯝ
ꯑꯁ ꯑꯗꯨꯗꯤ ꯌꯥꯝ ꯐꯩꯅꯦ ꯑꯅꯤ ꯂꯩꯔꯛꯑꯣ
ꯑꯗꯨꯗꯤ ꯆꯥꯇ꯭ꯔꯨꯛꯀꯨꯝꯕ ꯐꯪꯕ ꯍꯥꯏꯁꯦ ꯌꯥꯝ ꯐꯠꯇ꯭ꯔꯣ
ꯎꯝ ꯐꯩ ꯐꯩ ꯌꯥꯝ ꯐꯩꯌꯦ ꯁꯤ ꯀꯩꯅꯣꯗꯨꯗꯤ ꯑꯥ ꯕ꯭ꯂꯦꯖꯔ ꯕ꯭ꯂꯦꯖꯔꯒꯨꯝꯕꯗꯤ ꯀꯌꯥ ꯄꯤꯒꯦ
ꯕꯂꯦꯖꯔꯒꯨꯝꯕꯁꯨ ꯆꯥꯇ꯭ꯔꯨꯛ ꯆꯥꯇꯔꯦꯠ ꯁꯤ ꯃꯌꯥꯏꯗ ꯂꯩꯌꯦꯅꯦ
ꯕꯂꯦꯖꯔꯁꯤꯗ ꯍꯣꯡꯕꯗ ꯂꯤꯁꯤꯡ ꯑꯃꯒ ꯆꯥꯇ꯭ꯔꯨꯛ ꯆꯥꯇ꯭ꯔꯦꯠ ꯁꯨꯃꯥꯏꯅ ꯑꯣꯏꯌꯦ ꯂꯤꯁꯤꯡ ꯑꯅꯤꯗꯒꯤ ꯇꯥꯕꯗꯣ ꯅꯨꯡꯉꯥꯏꯇꯦꯕꯀꯣ
ꯂꯤꯁꯤꯡ ꯑꯅꯤ ꯃꯈꯥꯏ ꯑꯍꯨꯝꯗꯅ ꯅꯨꯡꯉꯥꯏꯕ ꯈꯔ ꯀꯝꯐꯣꯔꯠ ꯑꯣꯏꯕꯗ ꯑꯗꯨꯗꯤ ꯗꯕꯜ ꯇ꯭ꯔꯤꯄꯜ ꯍꯣꯡꯉꯦꯅꯦ
ꯑꯗꯨꯅꯤ ꯂꯂꯣꯟꯂꯁꯤꯔ ꯈꯜꯂꯤꯕꯅꯤ ꯁ꯭ꯋꯥꯏꯗꯒꯤ ꯃꯌꯥꯝ ꯂꯩꯁꯤꯜꯂꯒ ꯄꯨꯊꯣꯛꯑꯣ
ꯎꯝ ꯅꯪꯅ ꯑꯗ ꯄꯨꯔꯛꯒ ꯑꯩꯉꯣꯟꯗ ꯑꯃꯨꯛ ꯌꯣꯟꯗꯨꯏꯖꯥꯠꯂꯣ
ꯍ ꯇꯗꯥ ꯃ ꯃꯤ ꯁꯤ ꯀꯦꯁꯤ ꯍꯥ
ꯑꯥ
ꯑꯣ
ꯑꯥ
꯭ꯋꯗꯣꯋꯤꯖꯔꯒꯤ ꯀꯣꯠꯀꯨꯝꯕ ꯑꯗꯨꯄꯤꯅ ꯌꯥꯝ ꯊꯥꯞ ꯑꯗꯨ ꯎꯕꯤꯔꯣꯑꯣ
ꯎꯝ
ꯁꯤꯗ ꯆꯍꯨꯝꯒꯤ ꯂꯩꯌꯦꯗꯅ ꯑꯩꯅ ꯏꯃꯥꯟꯅꯕꯤ ꯑꯃꯅ ꯃꯥ ꯌꯣꯟꯕ ꯑꯗꯣ ꯑꯗꯨ ꯐꯥꯎꯕ ꯍꯣꯡꯉꯦ ꯃꯣꯏꯗꯤ ꯆꯥꯇ꯭ꯔꯦꯠ ꯆꯥꯇ꯭ꯔꯦꯠ ꯀꯤ ꯂꯩꯕꯖꯠꯅꯦ ꯏꯗꯨꯗ
ꯎꯝ
ꯑꯩꯗꯤ ꯂꯄꯥ ꯀꯣꯡꯉꯦ
ꯑꯗꯣ ꯅꯪ ꯊꯣꯂꯛꯄꯗ ꯕꯔꯖꯔ ꯑꯃ ꯌꯥꯎꯔꯛꯄ ꯇꯥꯔꯦꯀꯣ
ꯑꯩ ꯕꯦꯖꯔ ꯁꯥꯢꯇꯨꯕꯨ ꯀꯌꯥꯅꯣ ꯀꯥꯥꯎꯔꯦꯅꯦ
ꯍꯣꯢ ꯌꯥꯢꯗꯨꯗꯤꯀꯣꯅ ꯍꯥꯢꯔꯛꯑꯣꯔꯦ ꯇꯞꯇꯅ ꯏꯪꯅ ꯅꯠꯇ꯭ꯔꯥ ꯊꯣꯛꯑꯝꯗꯥꯢꯗ
ꯍꯣꯢ ꯑꯗꯨ ꯅꯪꯁꯨ ꯅꯤꯡꯁꯤꯡꯂꯛꯑꯣꯀꯣ ꯑꯩ ꯀꯥꯎꯔꯒꯗꯤ ꯑꯩ ꯁꯥꯢꯖ ꯈꯪꯂꯝꯒꯅꯤꯗ
ꯑꯩ ꯊꯣꯛꯑꯝꯗꯥꯢꯗꯗꯤ ꯌꯨꯝꯒꯤ ꯀꯩꯀꯩ ꯂꯩꯁꯤꯒꯦ ꯈꯣꯠꯁꯤꯒꯦ ꯀꯥꯢꯅ ꯀꯣ ꯑꯗꯨꯝ ꯈꯜꯂꯛꯑꯦꯀꯥꯟ ꯑꯗꯨꯗꯨꯀꯥꯟꯗ ꯃꯃꯥꯡꯒꯤ ꯂꯩꯔꯕ ꯑꯧ ꯎ ꯅꯍꯥ ꯑꯖ ꯗ꯭ꯔꯦ ꯑꯞꯅ ꯑꯗꯨ ꯄꯣꯔꯦ ꯑꯞ ꯑꯊꯥꯕꯤ ꯌꯣꯜꯂꯦ
ꯁꯦ ꯑꯗꯨꯗꯤ ꯌꯥꯝꯅ ꯅꯨꯡꯉꯥꯢꯕ ꯄꯥꯎꯅꯤꯅꯦ ꯑꯥꯠꯇ꯭ꯔꯕꯦꯛ ꯐꯪꯉꯑꯒꯗꯤ
ꯑꯗꯨꯅꯦ
ꯍꯨꯝ
ꯅꯪ ꯁꯥꯢ ꯁꯥꯢꯖꯀꯨꯝꯕꯗꯤ ꯅꯪꯁꯨ ꯈꯪꯂꯝꯑꯅꯤꯗ ꯑꯩ ꯁꯥꯢꯖꯇꯣ ꯑꯩꯒꯤ ꯃꯤ ꯅꯦꯝꯕꯅꯤꯅ ꯃꯤꯁꯨꯨ ꯄꯖꯔꯦ ꯑꯗꯨꯒ ꯕꯥꯗꯤꯒꯤ ꯄꯥꯕꯗꯣ ꯑꯗꯨꯗꯤ ꯈꯔ ꯄꯥꯢꯌꯦꯀꯣ
ꯎꯝ ꯋꯥꯢꯀꯨꯝꯕ ꯈꯔ ꯆꯥꯎꯔꯛꯒꯗ꯭ꯔꯥ ꯅꯠꯇ꯭ꯔꯥ
ꯍꯣꯢ ꯑꯗꯨꯅꯦ ꯑꯗꯨꯗ ꯑꯁ ꯌꯥꯝ ꯀꯟꯅ ꯆꯥꯎꯕꯗꯤ ꯑꯣꯢꯗꯦ ꯑꯣꯢꯗꯦꯗ
ꯆꯨꯢ
ꯑꯩ ꯁꯥꯢꯖꯇꯣ ꯀꯌꯥꯅꯣ ꯑꯣꯢꯈꯤꯕꯅꯤ ꯑꯗꯨ ꯁꯥꯢꯖꯄꯨꯗꯤ ꯀꯣꯟꯅ ꯑꯃꯨꯛ ꯍꯥꯢꯔꯛꯑꯒꯦ ꯃꯆꯨꯕꯨꯗꯤ ꯅꯪ ꯑ
ꯑ ꯑꯥ ꯁꯣꯞꯂꯣꯛ
ꯍꯣꯢ ꯍꯣꯢ ꯍꯥꯢꯔꯣ ꯍꯥꯢꯔꯣ
ꯑ ꯈꯣꯢ ꯏꯃꯥꯟꯅꯕꯤ ꯃꯌꯥꯝ ꯑꯃ ꯁꯣꯝ ꯀꯩꯅꯣꯗ ꯂꯩꯕꯗꯣ ꯆꯤꯂꯣꯝꯗ ꯂꯩꯕꯗꯣ
ꯎꯝ ꯈꯪꯉꯦ ꯈꯪꯉꯦ
ꯍꯣꯢꯅꯦ ꯑ ꯃꯣꯢꯗꯤ ꯀꯩꯅꯣ ꯇꯧꯋꯦ ꯍꯥꯢꯕ ꯑ ꯃꯌꯥꯝ ꯃꯌꯥꯝ ꯄꯟꯗꯜ ꯄꯟꯗꯜꯒ ꯂꯩꯔꯒ ꯆꯠꯂꯦ ꯍꯥꯢꯕ ꯑꯗꯨꯒꯅꯦ ꯌꯨꯝꯗꯒ ꯌꯣꯟꯕ꯭ꯔꯥ ꯈꯪꯗꯦ ꯃꯌꯥꯝ ꯃꯌꯥꯝ ꯄꯨꯔ ꯆꯠꯂꯦ
ꯅꯦ ꯂꯥꯢꯔꯤꯛ ꯇꯝꯕ꯭ꯔꯥꯕꯨ ꯂꯥꯁꯇ ꯕꯤꯖꯤꯅꯦꯁ ꯇꯧꯔꯅꯤ ꯀꯟꯁꯦ
ꯑꯗꯨꯅꯦ ꯎꯝ ꯁꯤꯗ ꯆꯥꯟꯅꯗꯕ ꯆꯤꯟꯖꯥꯛ ꯈꯔ ꯑꯁꯣꯝꯗ ꯑꯁꯣꯝꯗ ꯑꯩꯅ ꯍꯥꯢꯕꯗꯤ ꯁꯤꯗ ꯆꯥꯅꯕ ꯆꯤꯟꯖꯥꯛ ꯈ꯭ꯔ
ꯑꯗꯨꯒꯨꯝꯕ ꯖꯥꯠ ꯖꯥꯠ ꯀꯩꯀꯥ ꯄꯨꯊꯣꯛꯑ ꯌꯣꯜꯂꯤꯁꯤꯔꯥ ꯈꯩꯜꯂꯤꯅꯤꯅꯦ
ꯑꯗꯨꯗꯤ ꯀꯩꯒꯨꯝꯕ ꯂꯤꯁꯤꯡ ꯇꯔꯥꯒꯤ ꯐꯤꯔꯣꯜꯁꯦ ꯑꯗꯨꯗꯒꯤ ꯂꯧꯔꯒꯗꯤ ꯁꯤꯗ ꯑꯃꯨꯛ ꯌꯣꯜꯂꯗꯤ ꯇꯪꯈꯥꯢꯃꯨꯛ ꯁꯦꯟꯇꯣꯡ ꯂꯩꯗꯨꯢꯅꯦ
ꯇꯪꯈꯥꯏ ꯇꯪꯈꯥꯏ ꯍꯦꯜꯂꯦ ꯇꯪꯈꯥꯏ ꯐꯥꯎ ꯍꯦꯜꯂꯅꯤꯗ
ꯎꯝ ꯑꯩꯗꯤ ꯁꯇꯔꯗꯦ ꯁꯟꯗꯦꯒꯤ ꯍꯥ ꯅꯣꯡꯃꯥꯏꯖꯤꯡ ꯊꯥꯡꯖꯥ ꯅꯣꯡꯉꯥꯏꯖꯤꯡꯒꯤ ꯑꯗꯨꯗ ꯌꯣꯟꯕꯗꯨꯗ ꯌꯥꯎꯔꯁꯤꯔꯥ ꯀꯩꯅꯣ ꯈꯜꯂꯤꯕꯅꯤꯅꯦ
ꯎꯝ ꯅꯪ ꯍꯧꯖꯤꯛ ꯂꯤꯁꯤꯡ ꯇꯔꯨꯛ ꯍꯥꯢꯗꯣ ꯈꯣꯡꯒ꯭ꯔꯥꯎꯁꯨ ꯌꯥꯎꯔꯕꯅꯤꯀꯣ ꯕ꯭ꯂꯦꯖꯔꯒꯤꯗꯣ
ꯑꯗꯣ ꯇꯣꯉꯥꯟ ꯇꯣꯉꯥꯟꯅ ꯕ꯭ꯂꯦꯖꯔꯒꯤ ꯇꯣꯉꯥꯟ ꯈꯣꯡꯒ꯭ꯔꯥꯎꯒꯤ ꯇꯣꯉꯥꯟꯅ ꯑꯗꯨꯃꯥꯏꯅꯗꯤ ꯈꯥꯏꯗꯣꯛꯑꯦꯕꯀꯣ
ꯑꯥ
ꯑꯗꯣ ꯄꯨꯂꯞ ꯑꯃꯔꯖꯦꯟꯁꯤ ꯑꯣꯏꯕ ꯅꯠꯇꯤꯌꯦ
ꯑꯩꯗꯤ ꯑꯩꯗꯤ ꯁꯨꯠꯇ ꯂꯥꯛꯄꯗꯣ ꯀꯌꯥ ꯑꯣꯏꯖꯥꯠꯅꯣꯗꯦ ꯑꯗꯨꯗꯤ
ꯁꯨꯠꯀꯤꯗꯨꯗꯤ ꯁꯨꯠꯀꯤꯗꯨꯗꯤ ꯂꯩꯗꯕꯅ ꯐꯩꯅ ꯏꯁꯥꯅ ꯇꯨꯖꯕꯗꯨꯅ ꯍꯦꯟꯅ ꯐꯤꯠ ꯇꯥꯔ ꯐꯖꯅꯤꯗꯅ
ꯑ ꯑꯗꯨꯕꯨꯗꯤ ꯍꯣꯏ ꯍꯣꯏ ꯆꯨꯝꯃꯦ ꯎꯝ
ꯑꯗꯣ ꯍꯥꯏꯗꯤ ꯇꯣꯉꯥꯟ ꯇꯣꯉꯥꯟ ꯂꯥꯛꯄꯅꯤꯅ ꯑꯣ ꯍꯩꯔꯣꯏꯕꯀꯣ ꯑꯗꯨꯒ ꯁꯨꯠꯇ ꯂꯥꯛꯄꯗꯨꯗꯤ
ꯈꯣꯡ ꯁꯨꯠꯇ ꯂꯥꯛꯄꯗꯣ ꯀꯩꯅꯣ ꯇꯧꯕꯅꯦ ꯑ ꯐꯨꯔꯤꯠꯒ ꯈꯣꯡꯒ꯭ꯔꯥꯎꯒ ꯆꯥꯟꯅꯗꯕꯅꯦ ꯍꯣꯏ ꯆꯣꯞꯃꯦ ꯅꯪ ꯍꯥꯏꯕꯗꯣ ꯑꯩ ꯍꯥꯟ ꯑꯩ ꯍꯥꯟꯅ ꯂꯧꯕꯗꯣ ꯑ ꯑꯥ ꯐꯨꯔꯤꯠꯇꯨꯅ ꯀꯩꯅꯣ ꯇꯧꯋꯦꯕ ꯄꯤꯛꯑꯒ ꯑꯥ ꯅꯠꯇꯦ ꯌꯥꯛꯄ ꯅꯠꯇꯦ ꯁꯥꯏꯖ ꯈꯦꯠꯅꯕ ꯂꯥꯛꯄ ꯑꯩꯈꯣꯏꯒꯤ ꯆꯥꯟꯅꯗꯕ ꯍꯥꯏꯇꯥꯥꯔꯦꯅꯦ ꯐꯨꯔꯤꯠꯇꯣ ꯁꯥꯏꯖ ꯀꯩꯒꯨꯝꯕ ꯊꯥꯔꯇꯤ ꯐꯣꯔ ꯑꯣꯏꯔꯒꯅ ꯈꯣꯡꯒ꯭ꯔꯥꯎꯗ ꯊꯥꯔꯇꯤ ꯐꯣꯔꯗ ꯌꯥꯗꯕ ꯈꯔ ꯄꯤꯛꯄ ꯇꯧꯕꯀꯣ ꯁꯥꯏꯖ ꯑꯅꯤ ꯑꯍꯨꯝ ꯍꯦꯟꯒꯠꯂꯒ ꯑꯃꯨꯛ ꯂꯧꯋꯦꯕ ꯑꯩꯈꯣꯏꯗꯣ
ꯍꯦ ꯑꯗꯨꯗ ꯐꯨꯔꯤꯠ ꯈꯛꯇ ꯂꯧꯔꯒ ꯈꯣꯡꯒ꯭ꯔꯥꯎꯁꯨ ꯁꯤꯗ ꯑꯃꯨꯛ ꯊꯤꯈꯤ ꯇꯥꯔꯦꯅꯦ ꯃꯥ ꯒ ꯆꯥꯟꯅꯕꯅꯤ
ꯑꯪ ꯑꯥꯎ ꯐꯨꯔꯤꯠ ꯀꯤ ꯃꯐꯤꯗꯣ ꯂꯧꯔꯒ ꯑꯃꯨꯛ ꯇꯨꯔꯣꯅ ꯈꯣꯡꯒ꯭ꯔꯥꯎꯇꯨ ꯐꯤꯗꯨ ꯂꯩꯔ ꯇꯨꯕꯗꯤ ꯄꯩꯁꯥ ꯀꯩꯁꯨ ꯌꯥꯝ ꯆꯪꯗ꯭ꯔꯦꯕ ꯆꯅꯤ ꯆꯍꯨꯝꯒꯨꯝꯕ ꯆꯪꯒꯗ꯭ꯔ
ꯎꯝ ꯈꯪ ꯈꯪꯗꯦ ꯑꯗꯣ ꯐꯤ ꯐꯤꯁꯨ ꯑꯗꯨꯝ ꯂꯩꯕ꯭ꯔ ꯑꯗꯨꯗꯥ
ꯂꯩꯇꯦꯗ ꯃꯣꯏ ꯄꯨꯂꯞ ꯄꯨꯊꯣꯛꯑꯅꯤ ꯑꯗꯨꯗ ꯈꯟꯕ ꯍꯩꯕ ꯃꯤꯁꯤꯡꯅ ꯐꯤ ꯑꯐꯕ ꯑꯩꯕꯨꯗꯤ ꯐꯤ ꯀꯔꯝꯕꯅ ꯐꯒꯦꯕꯨꯗꯤ ꯈꯪꯗꯦꯕꯀꯣ
ꯎꯝ
ꯑꯗꯨ ꯑꯗꯣ ꯈꯟꯕ ꯍꯩꯕ ꯃꯤꯁꯤꯡꯒꯤ
ꯍꯑꯗꯨ ꯅꯪ ꯂꯥꯛꯄ ꯀꯥꯟꯗ ꯑꯁ ꯈ꯭ꯔꯤꯁꯃꯥꯁ ꯑ ꯀꯩꯅꯣ ꯊꯥ ꯇꯔꯨꯛꯄꯨꯗꯤ ꯂꯩꯔꯤꯕ
ꯌꯧꯕꯨ ꯌꯧꯁꯤꯜꯂꯗꯤ ꯅꯨꯡꯉꯥꯏꯗꯧꯅꯤꯅꯦ
ꯑ ꯁꯦꯠꯅꯤꯡ ꯈꯔ ꯇꯥꯔꯦ ꯌꯨꯝꯗ ꯂꯩꯔꯒ ꯊꯕꯛꯁꯨ ꯇꯧꯗꯕꯤꯗ ꯁꯦꯠꯂꯒ ꯂꯩꯌꯣ
ꯎꯝ ꯊꯥ ꯇꯔꯨꯛ ꯂꯩꯒꯗꯕꯁꯦ ꯋꯥꯗꯧꯔꯤꯗ
ꯅꯪꯅ ꯇꯥꯡ ꯑꯥ
ꯎꯝ ꯎꯝ ꯀꯩꯅꯣꯗ ꯍꯟꯗꯛ ꯆꯍꯤꯁꯦ ꯏꯃꯥꯟꯅꯕꯤꯈꯣꯏꯒꯤ ꯂꯝꯗ ꯀꯣꯏꯕ ꯆꯠꯀꯦꯅ ꯈꯟꯕꯅꯦꯕ ꯑꯔꯨꯅꯥꯆꯜ ꯂꯣꯝꯗ
ꯑꯥ
ꯃꯣꯏꯒꯤ ꯐꯦꯁꯇꯤꯚꯦꯜ ꯑꯃ ꯂꯩꯌꯦ ꯁꯟꯀꯦꯟ ꯐꯦꯁꯇꯤꯚꯦꯜꯅ
ꯑꯥ
ꯌꯥꯝ ꯆꯥꯎꯅ ꯑꯊꯤꯟꯕ
ꯑꯥ
ꯍꯥꯏꯗꯤ ꯕꯨꯙꯤꯁꯀꯤ ꯇꯥꯏꯞꯇ ꯇꯧꯋꯦꯕ ꯐꯦꯁꯇꯤꯚꯦꯜꯗꯣ ꯏꯁꯩ ꯏꯁꯤꯡꯒꯤ ꯐꯦꯁꯇꯤꯕꯦꯜ ꯑꯈꯣꯏ ꯃꯅꯤꯄꯨꯔꯒꯤ ꯌꯥꯎꯁꯪꯒ ꯈꯔ ꯃꯥꯥꯟꯅꯩꯌꯦ ꯃꯣꯏꯅ ꯀꯂꯔ ꯀꯩꯀꯥ ꯌꯥꯎꯗꯕꯤꯗ ꯏꯁꯤꯡ ꯆꯥꯏꯖꯤꯟꯅꯕꯤ ꯇꯧꯕ ꯐꯦꯁꯇꯤꯚꯦꯜ ꯅꯦꯕꯀꯣ ꯍꯟꯗꯛ ꯍꯟꯗꯛ ꯏꯅꯐꯨꯌꯦꯟꯁꯔ ꯃꯌꯥꯝ ꯆꯠꯄꯗꯨ ꯅꯪ ꯁꯣꯁꯦꯜ ꯃꯦꯗꯤꯌꯥꯗ ꯎꯗ꯭ꯔꯣ
ꯎꯕꯒꯨꯝ ꯇꯧꯋꯦꯅ
ꯀꯂꯔ ꯐꯦꯁꯇꯤꯚꯦꯜꯗꯣ
ꯅꯣꯏ ꯁꯉꯥꯏ ꯐꯦꯁꯇꯤꯚꯦꯜꯁꯨ ꯌꯥꯎꯗ꯭ꯔꯤ ꯌꯥꯎꯗ꯭ꯔꯤ ꯌꯥꯎꯗ꯭ꯔꯤ
ꯉꯔꯥꯡ ꯐꯦꯁꯇꯤꯚꯦꯜ ꯍꯥꯏꯕꯗ ꯀꯩ ꯃꯃꯤꯡꯗꯣ ꯀꯩꯅꯣ ꯑꯣꯔꯣꯅꯆꯔ ꯀꯩꯅꯣ ꯍꯥꯏꯕꯗꯣ
ꯑ ꯍꯧꯖꯤꯛ ꯃꯣꯏꯒꯤꯅꯣ ꯁꯪꯀꯦꯠ ꯁꯪꯀꯦꯠ
ꯁꯟꯀꯦꯝ
ꯑ ꯀꯩꯅꯣ ꯑꯦꯄ꯭ꯔꯤꯜ ꯑꯗꯨꯋꯥꯏꯗ ꯇꯧꯋꯦ ꯃꯣꯏ ꯐꯦꯁꯇꯤꯚꯦꯜꯁꯦ ꯈ꯭ꯋꯥꯏ ꯆꯥꯎꯕ ꯃꯣꯏꯒꯤ
ꯃꯊꯛ ꯆꯍꯤ ꯌꯥꯎꯔꯨꯔꯒꯦ ꯄꯩꯁꯥ ꯈꯔ ꯇꯨꯡꯁꯤꯜꯂꯒ ꯂꯤꯁꯤꯡ ꯃꯉꯥꯃꯨꯛ ꯄꯥꯏꯔꯗꯤ ꯌꯥꯔꯅꯤ ꯍꯥꯏ ꯏꯃꯥꯟꯅꯕꯤ ꯈꯣꯏꯌꯨꯝꯗ ꯑꯗꯨꯝ ꯂꯩꯌꯣ ꯍꯥꯏꯌꯦ ꯆꯥꯕ ꯊꯛꯄ ꯃꯣꯏ ꯂꯣꯏ ꯄꯨꯊꯣꯛꯄꯤꯒꯦ ꯍꯥꯏꯑꯦ ꯀꯣꯏꯕ ꯈꯛꯇ ꯆꯠꯗꯣ ꯀꯔꯤꯁꯨ ꯍꯥꯏ
ꯂꯤꯁꯤꯡ ꯃꯪꯉꯥꯅ ꯀꯣꯟꯅꯒꯗꯔꯣ
ꯑꯥ ꯂꯤꯁꯤꯡ ꯃꯉꯥꯅ ꯀꯣꯟꯅꯅꯤ ꯍꯥꯏ
ꯎꯝ
ꯅꯩꯗꯔꯣ ꯂꯤꯁꯤꯡ ꯃꯪꯉꯥꯅ ꯀꯣꯏꯕ ꯆꯠꯄꯥ ꯐꯪꯗꯣꯔꯦ ꯑꯩꯗꯤ
ꯅꯩꯔꯦꯀꯣ ꯅꯨꯡꯉꯥꯏꯔꯤꯀꯣ ꯑꯩꯁꯦ ꯂꯤꯁꯤꯡ ꯃꯪꯉꯥ ꯈꯛ ꯑꯩꯁꯨ ꯌꯥꯎꯅꯤꯡꯉꯦꯗ ꯑꯩ ꯑꯩꯁꯨ ꯌꯥꯎꯕ ꯌꯥꯒꯗꯔ꯭ꯅ ꯅꯪ ꯅꯃꯥꯟꯅꯕꯤꯗ ꯍꯥꯏꯐꯦꯠ ꯍꯥꯏꯕꯤꯌꯨ
ꯑꯩꯗꯤ ꯃꯣꯏ ꯕꯔꯥꯁꯨ ꯌꯥꯝꯅ ꯇꯥꯡꯗꯦꯕꯀꯣ
ꯎꯝ
ꯁꯤꯗꯒꯤ ꯃꯣꯏꯒꯤ ꯂꯝ ꯑꯃ ꯕꯔꯥ ꯂꯤꯁꯤꯡ ꯑꯃꯈꯛꯇꯪꯅꯦꯕ
ꯑꯥ
ꯂꯥꯛꯄꯗ ꯂꯤꯁꯤꯡ ꯑꯃ ꯑꯗꯩꯗꯤ ꯂꯤꯁꯤꯡ ꯑꯍꯨꯝꯗꯣ ꯑꯗꯨꯝ ꯃꯥꯖꯥ ꯇꯧꯕ ꯌꯥꯔꯦ ꯏ
ꯑꯗꯣ ꯂꯤꯁꯤꯡ ꯃꯉꯥ ꯍꯥꯏꯗꯣ ꯂꯤꯁꯤꯡ ꯃꯉꯥ ꯍꯥꯢꯗꯣ ꯀꯩꯅꯣꯒꯤꯁꯨ ꯌꯥꯎꯔꯕꯅꯦ ꯕꯔꯥꯒꯤꯁꯨ
ꯕꯔꯥꯒꯤꯁꯨ ꯌꯥꯎꯔꯕꯅꯤꯅꯦ ꯂꯤꯁꯤꯡ ꯃꯉꯥ ꯍꯥꯏꯁꯦ ꯂꯤꯁꯤꯡ ꯑꯅꯤꯗꯤ ꯕꯔꯥꯗ ꯆꯠꯈ꯭ꯔꯅꯤꯅꯦ
ꯂꯤꯁꯤꯡ ꯑꯍꯨꯝ ꯑꯦ ꯂꯤꯁꯤꯡ ꯑꯍꯨꯝꯗꯨꯅ ꯀꯩꯅꯣ ꯑꯣꯏꯒꯗꯕꯅꯦꯕ ꯅꯪꯅ ꯁꯤꯖꯤꯟꯅꯒꯗꯕꯅꯦꯕ ꯐꯦꯁꯇꯤꯚꯦꯜ ꯃꯅꯨꯡꯗ ꯢꯁ
ꯌꯥꯝ ꯍꯣꯡꯅ ꯐꯪꯉꯦ ꯍꯥꯏꯕ ꯑꯩꯗꯤ
ꯌꯥꯝ ꯅꯨꯡꯉꯥꯏꯕ ꯑꯁ ꯁꯤꯗꯗꯤ ꯌꯥꯗ꯭ꯔꯦ
ꯎꯝ ꯑꯩꯈꯣꯏ ꯁꯣꯝꯅ ꯂꯣꯇ꯭ꯔꯤ ꯃꯄꯥꯟ ꯂꯝ ꯀꯣꯏꯕ ꯆꯠꯅꯤꯡꯉꯥꯏꯒꯤ ꯂꯣꯇ꯭ꯔꯤꯄꯨ ꯇꯧꯕꯥꯑꯣ ꯃꯔꯨꯞꯄꯨ ꯇꯧꯕꯥꯑꯣ ꯇꯧ ꯂꯩꯍꯧꯕꯅꯦ ꯅꯠꯇ꯭ꯔꯥ ꯑꯩꯅ ꯁꯤꯗ ꯑꯩꯅ ꯆꯠꯁꯦ